ꯑ
ꯍꯜꯂꯣ ꯑꯉꯥꯡ
ꯇꯑꯌꯦꯦ
ꯑꯣ ꯑꯣ ꯅꯪ ꯀꯩꯗꯧꯔꯤꯒꯦ
ꯑꯩ ꯐꯝꯃꯤ
ꯑꯣ ꯅꯪꯕꯨ ꯀꯩꯅꯣꯒ ꯀꯣꯂꯦꯖꯀ ꯍꯜꯂꯛꯑꯕ꯭ꯔꯣ ꯉꯁꯤ ꯀꯣꯂꯦꯖ ꯆꯠꯂꯨꯕ꯭ꯔꯣ ꯀꯃꯥꯏꯅ ꯇꯧꯒꯦ
ꯆꯠꯂꯨꯏꯌꯦ ꯀꯣꯂꯦꯖ ꯃꯁ ꯇꯍꯂꯦ
ꯑꯁꯤ ꯄꯨꯡ ꯀꯌꯥ ꯀꯌꯥ ꯍꯜꯂꯛꯏꯅꯣ
ꯀꯩ ꯍꯥꯏꯅꯣ
ꯉꯁꯤ ꯄꯨꯡ ꯀꯌꯥꯗ ꯍꯜꯂꯛꯏꯅꯣ
ꯄꯨꯡ ꯃꯔꯤꯗ ꯍꯜꯂꯛꯑꯦ
ꯑꯣ ꯅꯪ ꯅꯍꯥꯟꯈꯩꯗꯤ ꯅꯪ ꯑꯣꯇꯣꯗ ꯍꯂꯛꯄ ꯑꯗꯨꯃꯥꯏꯅ ꯇꯧꯕ ꯌꯥꯎ꯭ꯔꯅꯦ
ꯑꯥ
ꯑꯩꯗꯨ ꯀꯃꯥꯏꯅ ꯇꯧꯗꯣꯏꯅꯣ ꯉꯁꯤ ꯇꯧꯃꯤꯟꯅꯕꯅꯦ ꯀꯃꯥꯏꯅ ꯇꯧꯗꯣꯏꯅꯣ
ꯕꯁꯇꯣ ꯄꯨꯡ ꯃꯔꯤ ꯃꯈꯥꯏꯗ ꯆꯠꯄꯁꯨ ꯌꯥꯎꯋꯦꯕ ꯑꯗꯨꯒ ꯍꯧꯖꯤꯛꯇꯣ ꯃꯤꯒꯤ ꯗ꯭ꯌꯨꯇꯤ ꯆꯠꯄ ꯑꯗꯨꯒꯤ ꯑꯍꯨꯝ ꯃꯈꯥꯏꯗ ꯕꯁ ꯆꯠꯄꯒꯤ ꯑꯍꯨꯝ ꯃꯈꯥꯏ ꯅꯪꯅꯕ ꯕꯁꯇꯨ ꯊꯣꯛꯂꯛꯑꯦ
ꯀꯔꯤꯒꯨꯝꯕ ꯀ꯭ꯂ ꯃꯇꯝꯥꯅꯣꯉꯥꯟꯅ ꯐꯇ ꯄꯩꯁꯥ ꯄꯤꯔ ꯍꯟꯔꯛꯄ ꯑꯗꯨꯃꯥꯏꯅ ꯇ ꯅꯠꯇ꯭ꯔꯣꯒꯤꯁ
ꯍꯣꯏ ꯑꯗꯨꯃꯥꯏꯅ ꯇꯧꯔꯤꯅꯦ ꯆꯥ ꯀꯥꯗ ꯂꯥꯝꯃꯒꯅ ꯑꯗꯨꯝ ꯉꯟꯇꯥꯅ ꯍꯜꯂꯛꯑꯦ ꯅꯪꯗꯤ
ꯄꯨꯡ ꯃꯥꯄꯜꯗꯒꯤ ꯆꯠꯂꯦ ꯃꯥꯄꯜ ꯅꯪꯅꯕ ꯀꯔꯤ ꯀꯔꯤ ꯆꯥꯔꯒ ꯑꯗꯨꯝ ꯂꯣꯏꯁꯤꯜꯂꯒ ꯆꯠꯂꯦ
ꯑꯣ ꯑꯗꯨꯗꯤ ꯅꯣꯏ ꯅꯣꯏꯒꯤ ꯀꯩꯅꯣ ꯃꯃꯥꯡꯗ ꯅꯣꯏ ꯕꯨꯁ ꯂꯛꯄꯒꯤ ꯂꯝꯕꯤꯗꯨꯗ ꯕꯨꯁꯇꯨ ꯉꯥꯏꯔꯒ ꯆꯠꯂꯦ ꯑꯗꯨꯗꯤ ꯑꯗꯨꯒ ꯅꯣꯏꯗꯨ ꯀꯩꯅꯣꯗꯤ ꯇꯧꯕꯔꯣ ꯍꯥꯏꯗꯤ ꯆꯥꯛ ꯂꯝꯕ ꯈꯣꯠꯄ ꯑꯗꯨꯃꯥꯏꯅ ꯇꯧꯏꯅꯥ ꯍꯥꯏꯔꯤꯗꯨ ꯍꯥꯢꯗꯤ ꯅꯣꯏ ꯑꯆꯥꯄꯣꯠ ꯍꯥꯏꯗꯤ ꯆꯥꯅꯕ ꯍꯥꯏꯗꯤ ꯅꯣꯏꯒꯤ ꯀꯩꯅꯣ ꯃꯇꯝꯗ ꯑꯍꯥꯪꯕꯥ ꯃꯇꯝꯗ ꯑꯗꯨꯃꯥꯏꯅ ꯆꯥꯅꯕ ꯈꯣꯠꯅꯕꯥ ꯑꯗꯨꯃꯥꯢꯅ ꯁꯦꯝꯃꯒꯥ ꯃꯣꯏꯒꯤꯅꯦ
ꯎꯝ ꯂꯟ ꯑꯩꯈꯣꯏ ꯁꯤꯗꯒꯤ ꯕ꯭ꯔꯦꯛꯐꯥꯁ ꯆꯥꯔꯒ ꯆ ꯑꯗꯨꯒ ꯆꯥꯛꯃꯗꯤ ꯀꯣꯂꯦꯖꯀꯤ ꯀꯦꯟꯇꯤꯟꯗ ꯑꯗꯨꯝ ꯆꯥꯅꯕ
ꯆꯥꯗꯕ ꯂꯩꯕꯁꯤꯡꯗꯣ ꯆꯥꯔꯒ ꯆꯠꯂꯦꯕ ꯇꯥꯗ ꯄꯨꯔ ꯑꯉꯥꯡ ꯇꯥꯕ꯭ꯔꯣ ꯉꯥꯡ ꯇꯥꯔꯕ꯭ꯔꯣ